ꯑꯥ
ꯍꯜꯂꯣ ꯀꯩꯗꯧꯔꯤꯅꯣ
ꯂꯩꯌꯦ
ꯅꯨꯡꯉꯥꯏꯔꯤꯕ꯭ꯔꯣ
ꯅꯨꯡꯉꯥꯏꯔꯤꯌꯦ ꯅꯪꯗꯤ
ꯑꯩꯁꯨ ꯑꯗꯨꯝ ꯅꯨꯡꯉꯥꯏꯔꯤꯑꯦꯗ ꯅꯪꯒꯤ ꯈꯣꯟꯖꯦꯜꯁꯨ ꯇꯥꯗꯕ ꯀꯨꯏꯔꯦ
ꯑꯩꯁ ꯑꯩꯁꯨꯅꯦ ꯌꯥꯝ ꯅꯨꯡꯁꯤꯈ꯭ꯔꯦꯗꯀꯣ ꯇꯥꯕꯔꯥ
ꯇꯥꯕ꯭ꯔꯣ ꯇꯥꯏꯌꯦ ꯇꯥꯏꯌꯦ ꯀꯃꯥꯏꯅ ꯇꯧꯔꯕ꯭ꯔꯣ ꯅꯍ ꯑꯩ ꯉꯥ ꯑꯩꯁꯨ ꯁꯨꯝꯗ ꯁꯨꯝ ꯂꯩꯔꯤꯅꯦꯗ ꯀꯩꯗꯧꯔꯨꯅꯤ ꯆꯕꯅ ꯁꯥꯕꯅ ꯁꯤꯔꯦ ꯅꯗꯤ ꯁꯥꯗꯕ꯭ꯔꯣ
ꯁꯥꯏꯑꯦ ꯑꯩꯈꯣꯏꯗꯤ ꯐꯨꯠꯇꯒ ꯂꯩꯈ꯭ꯔꯕꯅꯦ ꯁꯥꯏꯌꯦ ꯕ ꯐꯨꯠꯂꯒ ꯂꯩꯈ꯭ꯔꯕꯅꯦꯕ ꯑꯩꯈꯣꯏꯗꯤ
ꯇꯂꯦꯗ ꯄꯨꯟꯁꯤꯁꯦ ꯁꯥꯃꯟꯗꯅ ꯒ꯭ꯌꯥꯃꯥꯟ ꯇꯥꯗꯦꯀꯣ
ꯈꯔ ꯈꯔ ꯅꯣꯡ ꯆꯨꯗꯤ ꯈꯔ ꯐꯥꯗꯧꯕ ꯅꯣꯡ ꯆꯨ ꯆꯨꯗꯦ
ꯑꯗꯨꯅꯤ ꯑꯩꯒꯤ ꯈꯣꯟꯖꯦꯜꯁꯤꯕꯨ ꯐꯖꯅ ꯇꯥꯗꯕ꯭ꯔꯣ ꯇꯥꯕ꯭ꯔꯣ
ꯇꯥꯏꯌꯦ ꯐꯖꯅ ꯇꯥꯏꯌꯦ
ꯑꯣ ꯑꯗꯨ ꯑꯩ ꯑꯣ ꯑꯩꯗꯤ ꯅꯪ ꯇꯥꯗꯕ꯭ꯔꯥ ꯍꯥꯏꯅ ꯈꯟꯕ
ꯑꯣ ꯇꯥꯏ ꯐꯖꯅ ꯇꯥꯏ ꯁꯦꯡꯅ ꯌꯥꯝ ꯇꯥꯏ
ꯍꯥ ꯁꯦꯡꯃꯟꯗꯅ ꯇꯂꯦ ꯍꯥꯏꯕꯗꯨ
ꯑꯥ ꯃꯣꯏ ꯉꯥꯏꯈꯣꯀꯣ ꯑꯣ ꯌꯥꯔꯦ ꯌꯥꯔꯦ ꯀꯩ ꯍꯥꯏꯕ
ꯀꯩꯗꯧꯔꯒꯦ ꯃꯊꯛꯇ ꯀꯥꯔꯒ ꯂꯩꯕꯅꯦꯕ ꯅꯨꯡꯁꯤꯠ ꯂꯥꯡꯒꯦ ꯍꯥꯏꯅ
ꯀꯩꯟꯖꯥꯡꯅꯣ
ꯑꯩ ꯊꯣꯡꯗ꯭ꯔꯦ ꯏꯆꯦ ꯊꯣꯡꯉꯥ ꯂꯩꯔꯦ
ꯑꯣ ꯅꯨꯡꯉꯥꯏꯔꯤꯅꯦ ꯑꯗꯨꯗꯤ
ꯅꯪꯗꯤ
ꯑꯩꯗꯤ ꯊꯣꯡꯗꯣꯏꯗ ꯁꯥꯃꯟꯕꯒꯤ ꯈꯔ ꯏꯪꯉꯀꯥꯟꯗ ꯊꯣꯡꯒꯦ ꯇꯧꯔꯤ
ꯎꯝ ꯃꯊꯥꯗꯤ ꯁꯥꯏꯌꯦ ꯅꯪꯗꯤꯅꯦꯊꯟꯗ ꯂꯩꯕꯤꯅꯤꯅ ꯇꯞꯅ ꯆꯥꯎꯅ ꯀꯔꯤ ꯇꯧꯔꯨꯅꯤ ꯅꯠꯇ꯭ꯔꯥ
ꯑꯁ ꯑꯩꯗꯤ ꯃꯔꯛ ꯃꯔꯛ ꯊꯣꯡꯕꯣꯏ ꯊꯣꯡꯗꯕꯣꯏ ꯇꯧꯋꯦ ꯑꯩꯗꯤ
ꯑꯗꯨꯅ ꯐꯔꯕꯅꯦ
ꯎꯝ
ꯊꯩꯅ ꯆꯥꯕꯗꯨꯅꯀꯣ
ꯍꯣꯏꯗ ꯆꯥꯒꯦꯔ ꯆꯔꯣꯏꯔ ꯒꯌꯥꯟ ꯃꯟ ꯇꯥꯗꯨ꯭ꯔꯦꯗ
ꯃꯥ
ꯍꯌꯦꯡꯗꯤ ꯕꯣꯡꯒ ꯉꯁꯤ ꯕꯣꯜ ꯌꯦꯡꯒꯗ꯭ꯔꯥ
ꯍꯣꯏ
ꯎ ꯉꯔꯥꯡ ꯅꯨꯡꯗꯥꯥꯡ ꯌꯦꯡꯕ꯭ꯔꯥ
ꯉꯔꯥꯡ ꯅꯨꯡꯗꯥꯡꯗꯤ ꯌꯦꯡꯗꯦ
ꯑꯣ ꯑꯩꯁꯨ ꯌꯦꯡꯗꯦ ꯑꯁ ꯈꯪꯗꯦꯗ ꯁꯦꯇꯔꯗꯦ ꯁꯟꯗꯦꯗ ꯉꯥꯏꯈ꯭ꯔꯁꯦꯔ ꯈꯪꯗꯦꯗ ꯕꯤꯠ ꯂꯩꯇꯦꯗ ꯃꯣꯏꯒꯤꯁꯦ
ꯑꯦꯕꯥ ꯈꯪꯗꯦ ꯁꯟꯗꯦꯗ ꯑꯃꯨꯛ ꯀꯣꯏꯕ ꯆꯠꯁꯦ ꯍꯥꯏꯅꯗꯤ ꯍꯥꯏꯌꯦ
ꯀꯥꯏꯗ ꯆꯠꯇꯣꯏꯕ
ꯈꯪꯗꯤ ꯏꯆꯦꯅ ꯒꯨꯍꯥꯇꯤꯗ ꯑꯗꯨꯝ ꯀꯣꯏꯕ ꯍꯣꯏ ꯍꯣꯏꯣꯏ
ꯑꯣ ꯀꯣꯏ ꯊꯥꯏ ꯀꯣꯏ ꯈꯥꯏꯔꯣꯗꯅ
ꯍꯣꯏ ꯑꯗꯨꯃꯥꯏꯅ ꯇꯧ ꯇꯥꯔꯦ
ꯎꯝ
ꯇꯨꯅ ꯇꯗꯤ ꯎ ꯄꯥꯏ ꯂꯩꯇꯦꯅ
ꯍꯣꯏ
ꯈꯪꯗꯦ
ꯃꯣꯏ ꯑꯥꯗꯖꯨ ꯁꯔꯥꯝꯒꯅꯤ ꯀꯣ ꯁꯥꯏꯌꯦ ꯍꯥꯏꯅꯕ ꯎꯝ ꯑꯥ
ꯑꯗꯨꯝ ꯀꯔꯤ ꯍꯥꯏꯒꯦꯔꯥ ꯍ꯭ꯌꯨꯃꯤꯠ ꯋꯥꯡꯕꯗꯣ
ꯎꯝ
ꯑꯗꯨꯃꯥꯏꯅ ꯁꯥꯕꯒꯤ ꯍꯛꯆꯥꯡꯗ ꯀꯩꯅꯣꯝꯃ ꯇꯧꯕꯈꯣꯏꯗ ꯇꯧꯋꯦꯕ
ꯑꯁ ꯑꯩꯈꯣꯏꯗꯤ ꯍꯟꯗꯛ ꯃꯔꯛ ꯈꯔ ꯏꯪꯕꯅꯦꯕꯀꯣ ꯅꯣꯡ ꯆꯨꯕ ꯈꯤꯇꯪ ꯈꯤꯇꯪ ꯇꯧꯕꯤꯌꯦ ꯈꯔ ꯏꯪꯉꯦꯕ ꯍꯟꯗꯛ ꯃꯔꯛꯇꯤ ꯑꯉꯟ ꯉꯁꯥꯏꯗꯣ ꯅ꯭ꯌꯨꯁꯇ ꯀꯩꯅꯣꯝ ꯅꯣꯡ ꯀꯟꯅ ꯆꯨꯒꯅꯤ ꯍꯥꯏꯔꯒ ꯀꯩ ꯀꯩꯅꯣ ꯌꯥꯝ ꯊꯥꯒꯠꯄꯅꯦ ꯇꯨ ꯊ꯭ꯔꯤ ꯗꯦꯖ ꯃꯅꯨꯡ ꯅꯨꯡꯗ ꯅꯪ ꯎꯗ꯭ꯔꯣ ꯅꯣꯏꯔꯣꯝꯗꯁꯨ ꯂꯩꯕꯅꯦ ꯅꯣꯡ
ꯑꯥ ꯈꯪꯗꯦ ꯑꯩ ꯍꯧꯖꯤꯛꯀꯥꯟ ꯄꯥꯛꯄꯥꯛꯥꯛ ꯑꯩ ꯍꯧꯖꯤꯛꯀꯥꯟ ꯃꯨꯚꯒꯨꯝꯕ ꯌꯦꯡꯃꯟ ꯆꯒꯤꯀꯣ ꯑꯗꯨ ꯊꯥꯏꯅꯒꯨꯝꯅ ꯌꯦꯡꯗ꯭ꯔꯦꯗ
ꯍꯟꯗꯛꯁꯦ ꯅꯤꯌꯨꯁꯗꯦ ꯍꯟꯗꯛ ꯐꯖꯅ ꯅ꯭ꯌꯨꯁ ꯌꯦꯡꯈ꯭ꯔꯕꯅꯦ ꯑꯩꯗꯤ ꯅꯣꯡꯗ ꯀꯔꯝ ꯀꯥꯟ ꯂꯥꯛꯀꯦꯔꯥ ꯂꯥꯛꯀꯦꯔꯥ
ꯇꯜꯂꯦꯗ ꯅꯪꯅ
ꯑꯩꯅ ꯅꯣꯡꯗ ꯉꯥꯎꯖꯕꯁꯤꯅꯀꯣ
ꯏꯪ ꯍꯣꯏ ꯏꯪꯅ ꯂꯩꯕꯁꯤꯡꯅꯕꯨꯗꯤ ꯑꯗꯨꯝ ꯐꯕ ꯅꯠꯇ꯭ꯔꯗꯤ ꯊꯛꯑꯕꯅꯤꯅꯀꯣ ꯋꯥꯏꯑꯦꯕ ꯋꯥꯕꯨꯗꯤ ꯉꯁꯨ ꯄꯥꯝꯅꯗꯕꯅꯤꯅ ꯅꯠꯇ꯭ꯔꯥ
ꯑꯣꯏꯣꯏꯗ
ꯎꯝ ꯀꯜꯟ ꯇꯟꯕꯅ
ꯑꯗꯣ ꯅꯪꯗꯤ ꯀꯔꯝ ꯀꯥꯟꯗ ꯊꯕꯛ ꯊꯤꯕ ꯆꯠꯇꯣꯏꯔꯣ
ꯑꯩꯗꯤ ꯑꯩ ꯑꯩ ꯊꯕꯛꯀ ꯒ꯭ꯌꯥꯃꯥꯟ ꯇꯥꯗꯦ ꯚꯥꯏ
ꯑꯣ ꯁꯤ ꯑꯩꯈꯣꯏꯗꯤ ꯐꯥꯎꯅꯕ꯭ꯔꯥ
ꯍꯣꯏ ꯐꯥꯎꯅꯩꯌꯦ ꯑꯗꯨꯝ ꯐꯥꯎꯗꯤꯦ ꯐꯥꯎꯅꯩꯑꯌꯦ ꯉꯁꯥꯏ ꯑꯩꯅ ꯀꯣꯜ ꯇꯧꯕꯅꯦꯕ
ꯑꯥ
ꯀꯣꯜ ꯇꯧꯔꯛꯑꯒ ꯀꯔꯤ ꯀꯔꯤꯔꯥ ꯑꯗꯨꯃꯥꯏ ꯃꯥꯅꯁꯨ ꯍꯥꯏꯌꯦ ꯑꯩꯁꯨ ꯀꯒꯌꯥ ꯃꯥꯟꯗꯗꯦ ꯄꯥꯎ ꯑꯗꯨꯝ ꯐꯥꯎꯗꯤ ꯐꯥꯎꯅꯩ
ꯑꯥ ꯉꯁꯥꯏ ꯁꯣꯅꯤꯌꯥ ꯀꯣꯜ ꯇꯧꯔꯛꯑꯦ ꯉꯁꯥꯏ ꯁꯤ ꯑꯣꯐꯅꯤ ꯍꯥꯏꯌꯦ ꯃꯥꯗꯣ ꯉꯁꯥꯏ ꯀꯣꯜ ꯇꯧꯔꯛꯑꯒ ꯀꯨꯏꯅ ꯋꯥꯔꯤ ꯁꯥꯔ ꯀꯃꯥꯏꯅ ꯅꯦꯋꯥꯛꯁꯨ ꯅꯨꯡꯉꯥꯏꯇꯕ ꯄ꯭ꯔꯞ ꯄ꯭ꯔꯞ ꯄ꯭ꯔꯞ ꯇꯠꯂꯒ ꯒ꯭ꯌꯥꯟ ꯃꯥꯟ ꯇꯥꯗꯕꯤꯗ ꯊꯝꯈ꯭ꯔꯦ ꯑꯗꯣ ꯃꯥꯗ ꯑ ꯑꯔꯖꯦꯟꯇꯤꯅꯥ ꯈꯣꯏ ꯑꯣ ꯀꯩꯅꯣꯝ ꯁꯤꯃꯤ ꯐꯥꯏꯅꯦꯜ ꯀꯥꯔꯦꯗꯤꯀꯣ
ꯑꯥ
ꯃꯥꯏ ꯑꯥꯔꯖꯦꯟꯇꯤꯅꯥꯒꯤ ꯌꯨꯅꯤꯐꯣꯔꯝ ꯗ꯭ꯔꯦꯁꯁꯨꯨ ꯂꯩꯔꯒ ꯌꯦꯡꯅꯤꯒ ꯇꯧꯕꯅꯤ ꯃꯥꯏ ꯉꯥꯎꯖꯕꯁꯤꯅꯀꯣ
ꯑꯗꯨꯅꯦ ꯈꯪꯗ꯭ꯔꯦꯗ ꯁꯥꯕꯒ ꯁꯧꯒ꯭ꯔꯤꯒ ꯆꯥꯅꯤꯡꯉꯦ
ꯏꯁ ꯐꯩꯅ ꯑꯩꯗꯤ ꯁꯒ꯭ꯔꯤ ꯑꯥꯕꯐꯧ ꯆꯥꯕ ꯐꯪꯗ꯭ꯔꯤꯍꯦ
ꯑꯩꯗꯤ ꯌꯦꯟꯁꯥꯡꯗꯗꯤꯀꯣ ꯁꯧꯒ꯭ꯔꯤ ꯍꯦꯟꯕ ꯑꯇꯣꯞꯄ ꯂꯩꯇ ꯄꯣꯟꯗꯦ ꯑꯩꯒꯤꯗꯤ ꯑꯗꯨꯝ ꯑꯩꯅ ꯌꯥꯝꯅ ꯄꯥꯝ
ꯑꯩꯅꯀꯣ ꯆꯠꯅꯤꯡꯕꯁꯤꯅꯀꯣ
ꯕꯦꯔꯥ ꯇꯧꯕꯅꯦ ꯑꯥ ꯍꯥ ꯂꯨꯄꯥ ꯌꯥꯡꯈꯩꯒꯤꯗꯣ ꯌꯥꯡꯈꯩꯒꯤ ꯑꯍꯨꯝ ꯄꯤꯌꯦꯕ
ꯑꯁ ꯀꯌꯥꯃꯨꯛ ꯇꯥꯡꯕꯅꯣꯅꯦ
ꯐꯩꯌꯦꯡꯅ ꯌꯥꯡꯈꯩꯒꯤ ꯑꯍꯨꯝ ꯆꯥꯎꯋꯦ
ꯑꯣ
ꯑꯗꯨꯣ ꯅꯪ ꯃꯊꯟꯇ ꯂꯩꯕꯅꯤꯅ ꯃꯔꯤꯔꯛꯒꯨꯝꯕ ꯆꯥꯕ ꯌꯥꯅꯤꯗ
ꯑꯣ
ꯑꯣ ꯀꯔꯤ ꯀꯔꯤ ꯑꯃꯨꯛꯀ ꯊꯣꯡꯅꯤ ꯍꯥꯏꯅ ꯑꯃꯨꯛ ꯀꯩꯅꯣ ꯇꯧꯔ ꯊꯝꯃꯦꯕꯀꯣ
ꯑꯥ
ꯕ ꯑꯗꯨꯃꯥꯏꯅ ꯇꯧꯕ
ꯅꯣꯏ ꯀꯦꯂꯥ ꯄ꯭ꯔꯣ ꯀꯩꯅꯣꯝ ꯌꯣꯟꯐꯝꯒ
ꯎ ꯐꯝꯒ꯭ꯔꯦ ꯍꯥꯏꯕꯗꯤ ꯀꯔꯤꯔꯣ
ꯎꯁꯣ ꯌꯟꯐꯝꯝꯗꯣ ꯀꯌꯥꯃꯨꯛ ꯂꯥꯛꯞꯄ꯭ꯔꯣ
ꯑꯩ ꯑꯁꯤ ꯑꯩꯈꯣꯏ ꯔꯣꯝꯗꯒꯤ ꯊꯥꯏꯅ ꯑꯩꯅ ꯂꯩ ꯔꯣꯝꯗꯣ ꯑꯗꯨꯗꯒꯤ ꯑꯗꯨꯝ ꯈꯔꯗꯤ ꯂꯥꯞꯄꯦꯗ
ꯎꯝ
ꯌꯥꯝ ꯂꯥꯞꯄꯁꯨ ꯑꯣꯏꯗꯕ ꯌꯥꯝ ꯅꯛꯄꯁꯨ ꯑꯣꯏꯗꯕꯀꯣ
ꯎꯝ
ꯌꯥꯝꯃꯥꯟ ꯇꯔꯦ ꯅꯨꯡꯁꯤꯠꯅꯦ ꯍꯥꯏꯅꯒꯨꯝꯂꯤꯕ ꯅꯨꯡꯁꯤꯠꯇꯨ ꯁꯥꯗꯦꯃꯦ ꯑꯦ ꯏꯪꯗꯦꯕ ꯐꯣꯡ ꯐꯣꯡ ꯁꯥꯕꯅꯅꯨꯡꯁꯤꯠ ꯉꯛꯇꯅꯤ
ꯀꯩ ꯍꯥꯏꯕ ꯇꯥꯗꯦ
ꯅꯨꯡꯁꯤꯠꯅꯦ ꯍꯥꯏꯅ ꯍꯣꯡꯉꯤꯕ ꯅꯨꯡꯁꯤꯠꯁꯦ
ꯑꯥ
ꯕ ꯏꯟꯗ꯭ꯔꯦꯕ ꯁꯥꯔꯦꯕ
ꯅꯣꯏꯣꯏ ꯇꯪꯅꯇ꯭ꯔꯦ
ꯊꯢꯕ ꯇꯕꯨꯗꯤꯦ
ꯅꯨꯡ ꯁꯤꯁꯦ ꯏꯪꯕꯒ ꯑꯝꯐꯧ ꯂꯛꯇꯔꯕꯅꯦ ꯐꯨꯛ ꯐꯨꯛ ꯐꯨꯛ ꯇꯧꯋꯦ ꯃꯣꯏꯒꯤ ꯍꯤꯠꯇꯣ ꯐꯦꯁꯇꯀꯣ ꯕꯪ ꯕꯪ ꯕꯪ ꯂꯥꯛꯀꯅꯦꯕ ꯃꯄꯥꯟ ꯊꯣꯛꯄꯁꯨ ꯌꯥꯗꯦ
ꯕꯨ ꯅꯨꯡꯕꯨ ꯅꯨꯡꯉꯥꯏꯔꯕꯅꯦ ꯇꯧꯐꯝ ꯂꯥꯟꯐꯝ ꯈꯪꯗꯕ ꯍꯥꯏꯕ ꯇꯥꯔꯦꯀꯣ
ꯎꯝ
ꯀꯥꯡ ꯌꯥꯝꯗꯕ꯭ꯔꯣ
ꯈꯪꯗꯤ ꯂꯩꯇꯦ ꯉꯔꯥꯡꯗꯣ ꯑꯃ ꯑꯃꯇꯪ ꯂꯩꯔꯒ ꯍꯥꯠꯇꯣꯛꯈ꯭ꯔꯦ ꯑꯗꯨꯗꯤꯒ ꯂꯩꯇ꯭ꯔꯦ
ꯍꯣꯏ ꯑꯗꯨꯝ ꯁꯥꯔꯒ ꯀꯥꯡ ꯑꯃꯨꯛ ꯌꯥꯝꯕꯅꯤꯅꯀꯣ
ꯎꯝ
ꯁꯥꯔꯁꯨ ꯀꯥꯡ ꯌꯥꯝꯗ꯭ꯔꯗꯤ ꯀꯔꯤ ꯀꯔꯤ ꯈꯟꯅꯕ ꯌꯥꯏꯌꯦꯅ ꯑꯃꯨꯛꯀ ꯀꯥꯡꯗꯣ ꯌꯥꯝ ꯁꯤꯟꯕꯅꯤꯅ ꯌꯥꯝ ꯋꯥꯏꯑꯦꯕ
ꯑꯥ ꯅꯍꯥꯟ ꯑꯥ ꯀꯩꯅꯣꯝ ꯍꯪꯒꯦꯅꯦ ꯑꯥ ꯅꯣꯏ ꯑꯥ ꯅꯃ ꯇꯣꯟꯗꯣ
ꯎꯝ
ꯑ ꯀꯥꯡꯈꯟ ꯁꯦꯝꯕꯗꯣ
ꯍꯣꯏ
ꯗꯕꯜ ꯗꯕꯜꯒꯤ ꯁꯤꯡꯒꯜꯇꯪ ꯌꯥꯟꯊꯕꯗꯣ
ꯍꯣꯏ ꯍꯣꯏ ꯍꯣꯏ
ꯑꯃꯇꯪ ꯌꯦꯟ ꯊꯥꯕꯗꯣ ꯀꯌꯥꯃꯨꯛ ꯑꯣꯏꯕ꯭ꯔꯥ ꯄꯩꯁꯥꯗꯣ
ꯑꯗꯨꯗꯤ ꯑꯩ ꯐꯖꯅ ꯈꯪꯗꯦ ꯑꯗꯨꯗꯤ ꯅꯪ ꯄꯥꯝꯃꯗꯤ ꯑꯗꯨꯝ ꯍꯪꯇꯥꯥꯔꯦꯅ
ꯅꯠꯇꯦ ꯁꯨꯝ ꯍꯪꯕꯅꯦꯗ ꯅꯍ ꯑꯩꯈꯣꯏꯁꯦ ꯑꯗꯨꯝ ꯃꯔꯨꯞ ꯌꯥꯎꯋꯦ ꯍꯥꯏꯕꯀꯣ ꯑꯗꯨ ꯒꯤ ꯃꯣꯏꯗꯣ ꯂꯤꯁꯤꯡ ꯑꯅꯤꯒ ꯆꯥꯃꯉꯥ ꯍꯥꯏꯕꯀꯣ
ꯑꯣ ꯑꯗꯨꯗꯤ ꯑꯗꯨꯃꯥꯏꯅ ꯑꯣꯏꯔꯝꯅꯦ ꯃꯥꯅ ꯑꯗꯨꯝ ꯁꯤꯡꯒꯜꯒꯤ ꯁꯤꯡꯒꯜꯒꯤꯗꯤꯀꯣ ꯁꯤꯡꯒꯜ ꯕꯦꯗꯀꯤꯗꯤ ꯃꯥꯗꯤ ꯌꯥꯝ ꯍꯣꯡ ꯍꯣꯡꯅ ꯊꯥꯕꯅꯦ ꯀꯥꯡꯈꯜꯗꯣ ꯐꯤꯗꯒꯤ ꯐꯤ ꯐꯤꯗꯒꯤꯁꯨ ꯌꯥꯝ ꯆꯪꯉꯦꯕ ꯍꯥꯏꯕꯗꯤ ꯐꯤ ꯇꯥꯡꯕ ꯍꯣꯡꯕ ꯑꯗꯨꯝ ꯂꯩꯕꯅꯦꯕꯀꯣ ꯇꯥꯡꯉꯅꯤ ꯐꯤ ꯍꯣꯡꯉꯅꯤ ꯃꯃꯜ ꯍꯣꯡꯉꯅꯤ ꯍꯥꯏꯕꯅꯦꯕ ꯃꯣꯏꯒꯤꯗꯣ
ꯑꯣ ꯑꯣ ꯈꯪꯗꯦ ꯑꯩꯈꯣꯏꯆꯦꯗꯣ ꯅꯍꯥꯟ ꯃꯥꯒꯤ ꯑꯩ ꯁꯝꯍꯟꯕꯗꯣ ꯑꯅꯤ ꯃꯗꯣꯏ ꯑꯅꯤ ꯌꯥꯟꯊꯕꯅꯤꯅ ꯂꯨꯝꯕꯒꯤꯀꯣ ꯈꯔ ꯄꯥꯏꯕꯗꯣ ꯈꯔ ꯅꯨꯡꯉꯥꯏꯇꯦ ꯍꯥꯏꯕ ꯑꯗꯨꯒꯤ ꯑꯃ ꯑꯃꯨꯛ ꯁꯦꯝꯅꯤꯉꯥꯏ ꯃꯔꯨꯞ ꯌꯥꯎꯋꯦ ꯍꯥꯏꯕꯀꯣ ꯑꯗꯨꯒꯤ ꯎ ꯑꯩꯗꯣ ꯀꯥꯎꯈ꯭ꯔꯕ ꯅꯍꯥꯟ ꯑꯩꯈꯣꯏ ꯃꯔꯨꯞ ꯇꯧꯕ ꯑꯗꯨ ꯑꯩ ꯅꯍꯥꯟ ꯇꯧꯕꯗꯤ ꯈꯔ ꯂꯩꯔꯣꯡ ꯂꯩꯔꯣꯡ ꯗꯤꯖꯥꯏꯟ ꯈꯔ ꯍꯥꯞꯄꯦꯗꯅ
ꯍꯣꯏ
ꯑꯗꯨ ꯅꯠꯇꯕꯤꯗ ꯁꯤꯡꯒꯜꯗ ꯁꯤꯝꯄꯜꯗ ꯀꯌꯥ ꯑꯣꯏꯔꯤꯖꯥꯠꯂꯥ ꯍꯥꯏꯕꯗꯣ ꯑꯩꯗꯣ ꯀꯥꯎꯈ꯭ꯔꯕ ꯑꯗꯒꯤ
ꯑ ꯑꯩꯁꯨ ꯈꯗꯦ ꯑꯁ ꯅꯨꯡꯉꯥꯏꯍꯦ ꯃꯊꯛꯇ ꯇꯨꯝꯅꯤꯡꯏꯗ
ꯍꯥ
ꯃꯊꯛꯇ ꯇꯨꯝꯅꯤꯡꯉꯦꯕ ꯁꯤꯗ ꯅꯨꯡꯉꯥꯏꯃꯟꯗꯅ
ꯍꯝ
ꯎꯝ
ꯐꯖꯅ ꯀꯣꯏꯊꯔꯣꯗꯅ ꯍꯟꯗꯛꯇꯤ
ꯍꯣꯏ ꯍꯟꯗꯛꯇꯤ ꯈꯔ ꯇꯧꯕ ꯇꯥꯔꯦ ꯑꯁ ꯌꯨꯝ ꯔꯣꯝꯗꯒꯤꯁꯨ ꯐꯣꯟ ꯒ ꯅꯪꯗꯤ ꯀꯃꯥꯏꯅ ꯂꯦꯟꯕ꯭ꯔꯥ ꯈꯣꯠꯄ꯭ꯔꯥ ꯍꯥꯏꯅ ꯍꯪꯉꯦ ꯑꯩꯅ ꯏꯄꯥꯅ ꯅꯪ ꯇꯨꯝꯃꯒ ꯂꯩꯔꯝꯒꯅꯤ ꯅꯨꯡꯊꯤꯟꯗ ꯑꯗꯨꯃꯥꯏꯅ ꯍꯥꯏꯌꯦ
ꯑꯥ
ꯑꯗꯨꯃꯥꯏꯅ ꯑꯗꯨꯃ ꯇꯧꯒꯅꯨꯅꯦ ꯑꯩꯅ ꯇꯨꯝꯗꯤ ꯄꯥꯛꯇꯤ ꯇꯨꯝꯗꯦꯕꯀꯣ
ꯑꯥ ꯉꯥꯏꯈꯣꯀꯣ ꯉꯥꯏꯈꯣ ꯑꯝꯕ꯭ꯔꯛ ꯉꯥꯏꯀꯣ
ꯌꯥꯗꯦ ꯚꯥꯏ ꯑꯗꯨꯒꯨꯝꯕꯗꯣ ꯆꯕ꯭ꯔꯣ ꯇꯥꯕꯔꯣ ꯇꯥꯗꯕ꯭ꯔꯣ